ꯍꯜꯂꯣ
ꯍꯂꯣ ꯍꯂꯣ
ꯑꯁꯔꯔꯕꯣ
ꯁꯥꯗꯒ ꯅꯈꯣꯏꯁꯤ ꯁꯥꯔꯕ
ꯁꯥꯦ ꯍꯧ
ꯑꯩ ꯏꯟꯖꯥꯡ ꯆꯥꯔꯒꯦ
ꯑꯩꯈꯣꯏ ꯍꯋꯥꯏ ꯑꯃꯅꯦ ꯑꯗꯨꯒ
ꯑꯣ
ꯏ
ꯑꯥ ꯍꯜꯂꯣ
ꯑꯣ ꯇꯥꯔꯦ ꯇꯥꯔꯦ
ꯑꯣ ꯍꯋꯥꯏꯒ ꯂꯐꯨꯔꯣꯝꯕꯒ
ꯑꯗꯨ ꯇꯥꯎꯔꯥ
ꯇꯥꯏ ꯇꯥꯏ
ꯀꯗꯧꯒ
ꯀꯩꯁꯨ ꯇꯧꯗꯦꯗ ꯅꯗꯤ ꯀꯩꯗꯧꯔꯣꯃꯤꯅꯣ
ꯑꯩꯈꯣꯏꯗꯤ ꯆꯥꯛ ꯆꯥꯊꯣꯛꯑꯒ ꯑꯗꯨꯝ ꯊꯃꯨꯡꯗꯩ ꯂꯦꯞꯄꯒ ꯂꯩꯌꯦ ꯑꯉꯥꯡ ꯑꯉꯥꯡ ꯇꯨꯝꯍꯟ ꯒꯤ ꯍꯥꯏꯔꯒ ꯑꯉꯥꯡꯁꯨ ꯇꯨꯝꯗꯕ ꯆꯥꯛ ꯆꯥꯕ ꯌꯥꯝ ꯊꯦꯡꯉꯦ ꯀꯩ ꯊꯕꯛ ꯆꯠꯀꯦ
ꯍꯧ ꯀꯩꯁꯨ ꯆꯠꯀꯦꯗ ꯃꯁꯥꯒꯤ ꯊꯦꯡꯕ ꯍꯥꯏꯇꯥꯔꯦ ꯏꯁꯁꯥꯒꯤ ꯊꯦꯡꯉꯦ ꯑꯩꯈꯣꯏꯒꯤꯗꯤ
ꯎꯝ
ꯅꯒ ꯉ ꯂꯩꯦꯅꯦ ꯀꯩ ꯀꯩ ꯍꯣꯠꯅꯔꯤꯒꯦ ꯑ ꯎꯝ ꯍꯜꯂꯣ
ꯑꯣꯇꯥ ꯍ ꯑꯇꯥ ꯍ
ꯑꯣ ꯀꯩ ꯀꯩ ꯍꯣꯠꯅꯔꯤꯒꯦ ꯅꯈꯣꯏꯗꯤ
ꯑꯥ ꯑꯩꯗꯤ ꯀꯩꯁꯨ ꯍꯣꯠꯅꯗ꯭ꯔꯦꯗ ꯑꯉꯥꯡ ꯁꯦꯟꯅꯒ ꯂꯥꯏꯕꯗ ꯑꯩꯒꯤ ꯊꯕꯛ ꯑꯣꯏꯔꯦ
ꯑꯣ ꯎꯝ ꯑꯩ ꯀꯣꯆꯤꯡꯒꯨꯝꯕ ꯇꯥꯛꯏ ꯑꯣꯖꯥ ꯑꯣꯏꯅ
ꯅꯨꯡꯉꯥꯏ ꯀꯩꯁꯨ ꯊꯗꯦ ꯀ ꯇꯗꯦ ꯎꯝ ꯎꯝ ꯎꯝ ꯍꯪꯦ ꯑꯗꯨꯗ
ꯑꯗꯨ ꯋꯥꯔꯤ ꯁꯥꯔꯛꯑꯣꯗꯅ
ꯑꯥꯎ
ꯋꯥꯔꯤ
ꯕꯣꯜꯗꯤ ꯌꯦꯡꯈ꯭ꯔꯣ ꯅꯈꯣꯏꯗꯤ ꯕꯣꯜ ꯌꯦꯡꯈ꯭ꯔꯣ
ꯍꯣꯏꯗꯤ ꯕꯣꯜ ꯑꯣꯏ ꯑꯗꯨꯝ ꯈꯔ ꯈꯔꯗꯤ ꯑꯗꯨꯝ ꯌꯦꯡꯉꯦ ꯌꯥꯝ ꯌꯦꯡꯗꯦꯗ
ꯆꯪꯗ ꯀꯪꯗ ꯆꯤꯟꯗꯤꯒꯦ ꯅꯀ ꯑꯃ ꯇꯤꯟ ꯌꯦꯡꯒꯦ
ꯀꯩꯕ
ꯀꯔꯝ ꯀꯔꯝꯕ ꯇꯤꯝ ꯁꯥꯟꯅꯔ ꯀꯥꯟꯗ ꯌꯦꯡꯒꯦꯕ
ꯑꯉꯥꯡꯁꯤꯒꯤ ꯃꯈꯣꯟꯅꯦ ꯐꯖꯅ ꯇꯥꯔꯦ
ꯑꯣ ꯑꯀꯣ
ꯑꯣ ꯀꯔꯤꯅꯦ ꯍꯥꯏꯕꯕ꯭ꯔꯣ
ꯎꯝ ꯍꯜ
ꯑꯣ ꯇꯥꯏ ꯇꯥꯏ
ꯎꯝ ꯀꯔꯝ ꯀꯔꯝꯕ ꯇꯤꯝꯅ ꯁꯥꯟꯅ ꯌꯦꯡꯒꯦ
ꯑꯣ ꯑꯁ ꯑꯩꯗꯤ ꯑꯗꯨꯝ ꯌꯦꯡ ꯇ ꯌꯦꯡꯗꯦꯗ ꯎꯝ ꯑꯩ ꯉꯁꯤ ꯐꯥꯎꯕ ꯃꯦꯠꯁ ꯑꯃ ꯐꯥꯎ ꯍꯧꯕꯗꯤ ꯌꯦꯂꯣꯏꯥꯎ ꯌꯦꯡꯕ ꯌꯦꯡꯕ ꯂꯥꯏꯦ ꯐꯥꯏꯅꯦꯜꯗ ꯑꯣꯏꯅ ꯐꯖꯅ ꯌꯦꯡꯒꯦ ꯪ ꯉ ꯁꯤꯗꯤ ꯂꯩꯇꯕ ꯅꯠꯇ꯭ꯔꯣ
ꯍꯥꯏꯅꯗ ꯐꯖꯅ ꯌꯦꯡ ꯐꯩꯔꯦ ꯉꯁꯤꯗꯤ ꯂꯩꯔꯝꯃꯣꯏ ꯉꯁꯤꯗꯤ ꯂꯩꯔꯦ ꯑꯍꯤꯡꯗ ꯁꯤꯒ ꯂꯩꯕ꯭ꯔꯣ ꯁꯤ ꯇꯄꯥꯛꯇ ꯂꯩꯕꯤ꯭ꯔꯣ
ꯑꯩꯈꯣꯏ ꯇꯝꯄꯥꯛꯇ ꯂꯩꯕꯅꯦ ꯍꯣꯏ ꯑꯩꯈꯣꯏ ꯅꯨꯄꯥꯗ ꯊꯕꯛ ꯁꯨꯕꯀꯣ
ꯂꯩꯕ꯭ꯔꯣꯝ
ꯍꯣꯏ ꯔꯦꯟꯗ ꯂꯥꯛꯌꯦ ꯑꯩꯈꯣꯏ
ꯑ
ꯑꯩꯈꯣꯏ ꯑꯉꯥꯡꯁꯤꯡꯅ ꯁ꯭ꯀꯨꯜ ꯇꯝꯕꯀꯣ ꯑꯗꯨꯒ ꯑꯩꯈꯣꯏ ꯅꯨꯄꯥ ꯊꯕꯛ ꯁꯨꯕ
ꯐꯔꯦ
ꯎ ꯁꯨꯃꯥꯏꯅ ꯍꯡꯗ꯭ꯔꯗꯤ ꯎꯄꯥꯏ ꯂꯩꯇꯦ
ꯑꯥꯗ ꯂꯩꯕꯒꯗꯤ ꯌꯨꯝꯗ ꯂꯩꯕꯒꯗꯤ ꯁ꯭ꯋꯥꯏꯗ
ꯍꯣꯏ ꯌꯨꯝꯗ ꯂꯩꯕ ꯁꯣꯔꯣꯛꯇꯤ ꯑꯁꯣꯝꯗ ꯂꯩꯕꯅ ꯈꯔ ꯍꯥꯏ ꯀꯩꯅꯣ ꯁꯄ ꯁꯤꯐꯨ ꯁꯥ ꯁꯝ ꯌꯕꯤꯕꯥ ꯅꯉꯥꯏ ꯅꯨꯡꯉꯥꯏꯕꯅꯤꯅ ꯑꯗꯨꯝ ꯆꯠꯁꯨ ꯆꯠꯂꯦ ꯇꯥꯄ ꯍꯜꯂꯣ
ꯑ ꯑ
ꯍꯧꯖꯤꯛꯇꯣ ꯇꯥꯗꯕ ꯑꯗꯨꯒꯤ ꯃꯨꯠ
ꯍꯜꯂꯣ
ꯇꯥꯏꯌꯦ ꯇꯥꯏꯌꯦ ꯑꯩꯒꯤ ꯈꯣꯟꯖꯦꯜ ꯇꯥꯗ꯭ꯔꯣ
ꯍꯂꯣ
ꯍꯜꯂꯣ ꯇꯥꯗꯕ꯭ꯔꯣ
ꯍꯜꯂꯣ
ꯠꯇ꯭ꯔꯣ
ꯅꯦꯋꯔꯥꯛꯁꯦ ꯦꯕꯁꯤ ꯌꯥꯝ ꯅꯨꯡꯉꯥꯏꯇꯦ
ꯍꯣꯏ ꯅꯨꯡꯉꯥꯏꯇꯦ ꯑꯗꯨ ꯑꯩꯀꯔꯁꯨ ꯌꯥꯝ ꯅꯨꯡꯉꯥꯏꯇꯦ ꯑꯗꯨꯒꯤꯅꯦ ꯑꯩꯒꯤ ꯐꯣꯟꯁ ꯄꯤꯛꯇꯣ ꯇꯥꯕ꯭ꯔꯥ ꯑꯩꯒꯤ ꯐꯣꯟ ꯏꯁꯄꯤꯀꯔꯗꯣ ꯌꯥꯗꯕ ꯍꯜꯂꯣ ꯇꯥꯕ꯭ꯔꯣ
ꯑꯣ ꯀꯔꯤ ꯁꯤꯗꯤ ꯌꯥꯝ
ꯑꯃꯨꯛ ꯇꯥ ꯑꯃꯨꯛ ꯇꯥꯗꯗ ꯇꯧꯋꯦ
ꯑ
ꯐꯖꯅ ꯇꯥꯗꯕ